ꯑꯥ
ꯍꯜꯂꯣ
ꯍꯂꯣ ꯍꯥꯎ ꯍꯥꯎ
ꯑꯣ
ꯇꯥꯔꯦ ꯇꯥꯔꯦ ꯑꯩꯁꯦ ꯑ
ꯎꯝ ꯀꯩꯅꯣꯝꯇ ꯍꯪꯒꯦꯅ ꯇꯧꯔꯛꯏꯅꯦ ꯅꯪꯉꯣꯟ
ꯍꯥꯏꯔꯛꯑꯣ ꯍꯥꯏꯔꯛꯑꯣ
ꯎꯝ ꯅꯍꯥꯟ ꯅꯣꯡꯃ ꯏꯕꯥꯅꯤ ꯀꯩꯅꯣꯒꯤ ꯍꯥꯏꯅꯔꯝꯕꯗꯣ ꯅꯪꯅ ꯑ ꯅꯣꯏꯒꯤ ꯗꯤꯄꯥꯔꯠꯃꯦꯟꯒꯤ ꯀꯩꯒꯤ ꯆꯠꯄꯗ ꯂꯣꯛꯇꯥꯛꯇ ꯒ ꯆꯠꯂꯦꯅ ꯍꯥꯏꯕꯗꯣ ꯅꯪ ꯆꯠꯂꯨꯕꯗꯣ ꯀꯃꯥꯏꯅ ꯀꯩ ꯀꯩ ꯇꯧꯔ ꯆꯠꯀꯦ ꯈꯣꯠꯀꯦ ꯑꯈꯣꯏꯁꯨ ꯑꯝꯇꯪ
ꯑꯩꯈꯣꯏꯁꯨ ꯑꯝꯇꯪ ꯏꯃꯥꯟꯅꯕꯤꯒꯩ ꯑꯗꯨꯝ ꯍꯥꯏꯅꯕ ꯑꯗꯨꯗꯤ ꯑꯩ ꯅꯪ ꯆꯠꯂꯨꯕ ꯂꯩ ꯃꯣꯏꯗ ꯍꯪꯉꯛꯀꯦꯅ ꯍꯥꯏꯒꯤ ꯑꯣ ꯑꯗꯨꯗꯨꯔꯣ ꯀꯩꯅꯣ ꯇꯧꯒꯦ ꯎꯝ ꯅꯪ ꯑꯗꯨ ꯆꯠꯀꯦ ꯍꯥꯏꯔꯕꯨꯗꯤ ꯅꯝꯕꯔ ꯄꯤꯔꯛꯀꯦꯕꯀꯣ ꯍꯧꯖꯤꯛꯀꯤ ꯏꯆꯦꯗꯣ ꯎꯝ ꯎꯝ ꯑꯗꯣ ꯀꯩꯅꯣ ꯇꯧꯋꯦ ꯑ ꯃꯣꯏꯒꯤꯗꯨ ꯀꯩꯅꯣ ꯇꯧꯕꯅꯦꯕ ꯃꯤ ꯑꯃꯃꯝꯗꯅꯦ
ꯎꯝ
ꯑꯨꯝ ꯑ ꯂꯨꯄꯥ ꯀꯌꯥꯅꯣ ꯂꯨꯄꯥ ꯆꯧꯎꯉꯥꯔꯣ ꯑꯟꯇꯤ ꯆꯍꯨꯝ ꯌꯥꯡꯈꯩꯔꯣ ꯑꯩ ꯈꯪꯗ꯭ꯔꯦ ꯑꯗꯨꯗꯨꯒ ꯅꯨꯡꯊꯤꯟꯒꯤ ꯆꯠꯄ ꯑꯥ ꯑꯥ ꯍꯣ ꯍꯣꯏ ꯀꯩꯅꯣꯒꯤ ꯑꯍꯤꯡ ꯂꯦꯛꯄ ꯅꯠꯇꯕꯀꯣ
ꯑꯥ
ꯑꯗꯨꯃꯥꯏꯅ ꯑꯣꯏꯕꯒꯤ ꯑꯗꯨꯗꯨꯒ ꯎꯝ ꯀꯩꯅꯣꯁꯦ ꯍꯤꯒꯤ ꯊꯤꯟꯗꯣꯛ ꯊꯤꯟꯖꯤꯟ ꯍꯟꯒꯠꯍꯟ ꯀꯥꯒꯤ ꯄꯩꯁꯥ ꯂꯨꯄꯥ ꯆꯥꯎꯉꯥ ꯑꯃ ꯑꯗꯨꯗꯨꯒ ꯑꯗꯨꯗꯣ ꯈꯇꯪꯅꯤꯗ ꯑꯗꯨꯏ ꯂꯨꯄꯥ ꯆꯥꯎꯉꯥꯗꯨꯒ ꯑꯣ ꯁꯤꯒꯤꯗꯨꯗꯤꯅꯦ ꯃꯤ ꯃꯁꯤꯡꯗ ꯂꯩꯇꯕ꯭ꯔꯥ ꯑ ꯂꯩꯇꯦ ꯑꯗꯨꯗꯤ ꯑꯗꯨꯝ ꯑꯣ ꯑꯗꯨꯝ ꯃꯣꯏꯒꯤ ꯑꯗꯨꯝ ꯍꯪꯒꯠꯍꯟꯗ ꯆꯥꯎꯉꯥ ꯍꯥꯏꯁꯦ ꯑꯈꯣꯏ ꯃꯤ ꯌꯥꯝꯕ ꯆꯧꯉꯥ ꯍꯥꯏꯁꯦ ꯀꯩꯅꯣꯅꯦ ꯑꯗꯨꯝ ꯅꯪ ꯅꯣꯏ ꯃꯤ ꯃꯁꯤꯡ ꯌꯥꯝꯃꯒꯗꯤ ꯆꯧꯉꯥꯗꯨꯗ ꯗꯤꯚꯥꯏꯠ ꯇꯧꯔꯛꯑꯅꯤꯗꯅ ꯑꯥꯑꯥꯑ ꯑꯗꯨꯃꯥꯏꯅ ꯑꯣꯏꯗꯣꯏꯅꯦꯕ ꯆꯧꯉꯥꯗꯣ ꯃꯣꯏꯒꯤꯗꯤ ꯃꯣꯏ ꯍꯥꯏꯖꯦ ꯂꯣꯏꯔꯛꯄꯩ ꯃꯤ ꯌꯥꯝꯒꯦꯔꯥ ꯌꯥꯝ ꯍꯣꯍꯣ ꯍꯣꯏ ꯃꯤ ꯑꯅꯤꯇꯪ ꯇꯣꯡꯉꯁꯨ ꯆꯧꯉꯥꯅꯦꯕ ꯆꯧꯉꯥ ꯑꯥ ꯑꯗꯨꯃꯥꯏꯅ ꯑꯣꯑꯣ ꯑꯗꯨꯒ ꯑꯗꯨꯒ ꯀꯤꯟ ꯆꯟ ꯆꯥꯔꯁ ꯀꯤꯠꯆꯟ ꯆꯥꯔꯖ ꯀꯤꯠꯆꯟ ꯆꯥꯔꯖꯀꯤꯅꯦ ꯀꯌꯥꯅꯣ ꯑꯃꯒ ꯌꯥꯎꯕꯅꯤꯅꯦ ꯄꯨꯂꯞꯅꯅꯦ ꯂꯤꯁꯤꯡ ꯑꯅꯤꯒ ꯆꯧꯉꯥ ꯇꯥꯏꯌꯦꯕꯀꯣ ꯑꯈꯣꯏ ꯃꯉꯥ ꯆꯠꯄꯗꯣ
ꯑꯥ ꯑꯥ
ꯑꯥꯑꯥ ꯑꯗꯨꯒ ꯂꯨꯄꯥ ꯆꯧꯉꯥ ꯇꯥꯕꯤꯔꯛꯑꯦ ꯄꯨ꯭ꯔꯥ ꯀꯩꯅꯣꯝ ꯇꯧꯋꯦꯕ
ꯑꯣ ꯌꯥꯝꯕꯨ ꯇꯥꯗꯦꯅ ꯅꯣꯏꯒꯤꯗꯨꯗꯤ
ꯇꯥꯗꯦ ꯑꯗꯨꯅꯦ ꯑꯩꯅ ꯍꯥꯏꯁꯦ ꯄꯔ ꯍꯦꯠꯇ ꯑꯩ ꯀꯌꯥꯅꯣ ꯀꯥꯎꯒ꯭ꯔꯦ
ꯑꯣ
ꯑꯣ ꯃꯥꯅꯤꯗ ꯍꯥꯏꯗꯤ ꯑꯈꯣꯏ ꯃꯉꯥꯗꯨꯗ ꯂꯨꯄꯥ ꯆꯥꯃ ꯆꯥꯝꯒꯤ ꯆꯥꯡꯅꯦꯕ ꯇꯥꯔꯛꯏꯗꯣ ꯂꯨꯄꯥ ꯆꯧꯉꯥ ꯇꯥꯊꯣꯔꯛꯄꯗꯣ ꯏꯆꯦ ꯏꯆꯦꯗꯨꯒꯕꯨꯗꯤ ꯄꯥꯎ ꯐꯥꯎꯅꯔꯒꯗꯤ ꯆꯠ ꯄ ꯑꯗꯨꯗꯨꯒ ꯄꯩꯁꯥꯁꯤꯅ ꯃꯣꯏ ꯄꯥꯕꯨꯡꯗꯣ ꯑꯗꯨꯗꯨꯒ ꯑꯣꯏꯅ ꯃꯩꯆꯦꯗꯣ ꯖꯣꯛ ꯀꯥꯔꯠꯀꯤ ꯃꯣꯏꯒꯤ ꯐꯣꯇꯣ ꯀꯥꯞꯄ ꯀꯩꯀꯥ ꯀꯩꯅꯣ ꯇꯧꯕꯒꯤ ꯆꯠꯊꯣꯛꯈ꯭ꯔꯦꯅ ꯑꯈꯣꯏꯅ ꯀꯩꯅꯣ ꯇꯧꯕ ꯀꯥꯟꯗꯗꯤ ꯃꯣꯏꯒꯤ ꯄꯥꯕꯨꯡꯗꯣ ꯑꯣꯏꯅ ꯑꯗꯨꯗ ꯄꯩꯁꯥ ꯍꯥꯏꯅꯕ ꯑ ꯏꯆꯦ ꯅ ꯅꯆꯦꯒ ꯀꯩ ꯍꯥꯏꯅꯒꯦ ꯑꯗꯨꯃꯥꯏꯅ ꯍꯥꯏ ꯈꯪꯅꯕꯒꯤ ꯑꯣꯏꯔꯝꯕꯕꯨꯗꯤ ꯌꯥꯏꯀꯣ
ꯑꯥ ꯑꯥ
ꯑꯗꯨꯃꯥꯏꯅ ꯇꯧꯔꯛꯑꯦ ꯑꯗꯨꯒ ꯑꯗꯨꯝ ꯅꯨꯡꯉꯥꯏꯕꯅꯦ ꯑꯥ꯫ ꯑꯗꯨ ꯃꯊꯪ ꯍꯧꯁꯨ ꯂꯥꯛꯑꯣ ꯀꯣꯂꯣ꯫ ꯆꯟ ꯆꯁꯥ ꯑꯗꯤ ꯌꯥꯎ ꯒ꯭ꯌꯥꯁ ꯂꯣꯏꯅ ꯄꯤ ꯀꯩꯅꯣ ꯈꯥꯡ ꯑꯗꯩꯗꯤ ꯀꯨꯀꯔ ꯒ꯭ꯌꯥꯁ ꯑꯗꯗꯒꯤ ꯄꯨꯈꯝ ꯀꯩꯀꯥ ꯂꯣꯏꯅꯃꯛ ꯃꯣꯏꯗ ꯂꯣꯏꯅ ꯂꯩꯌꯦꯕꯀꯣ ꯑꯩꯈꯣꯏꯅ ꯄꯨꯖꯔꯛꯏꯁꯦ ꯀꯩꯅꯣ ꯈꯛꯇꯪꯅꯦ ꯍꯥꯏꯗꯤ ꯆꯥꯅ ꯊꯛꯅꯕ ꯑꯗꯨꯒ ꯆꯦꯡꯒꯨꯝꯕ ꯑꯗꯣ ꯆꯦꯡꯒꯨꯝꯕꯗꯨꯁꯨꯅꯦ ꯍꯥꯏꯗꯤ ꯇꯉꯥꯏ ꯐꯗ꯭ꯔꯗꯤ ꯑꯩꯈꯣꯏ ꯄꯨꯔꯛꯇꯦ ꯍꯥꯏꯔꯗꯤ ꯑꯗꯨꯝ ꯃꯣꯏꯗꯒꯤ ꯂꯧꯕ ꯌꯥꯕꯗꯣ ꯑꯗꯨꯝ ꯄꯩꯁꯥ ꯀꯩꯀꯥ ꯄꯤꯅꯔꯒ ꯑꯗꯨꯃꯥꯏꯅꯁꯨ ꯌꯥꯏ꯫ ꯑꯗꯨꯒ ꯀꯣꯟꯊꯣꯡꯅꯕꯒꯤ ꯄꯣꯠꯆꯩ ꯀꯩꯀꯥꯗꯤ ꯂꯣꯏ ꯄꯨꯕ꯭ꯔꯥ ꯃꯊꯨꯝ ꯊꯥꯎ ꯀꯩꯀꯥ ꯑꯣꯏꯔꯁꯨ ꯑ ꯍꯣꯏ ꯄꯨꯏꯌꯦ ꯑꯗꯣ ꯃꯣꯏ ꯊꯝꯕꯨꯗꯤ ꯊꯝꯃꯝꯃꯦꯕꯀꯣ ꯂꯩꯕꯨꯗꯤ ꯂꯩꯌꯦ ꯑꯗꯨ ꯑꯣꯏꯔꯁꯨ ꯑꯗꯨꯝ ꯑꯩꯈꯣꯏ ꯑꯗꯨꯝ ꯑꯩꯈꯣꯏ ꯏꯁꯥꯅ ꯑꯗꯨꯝ ꯄꯨꯖꯔꯦꯕ ꯑꯗꯒꯤꯗꯤ ꯏꯁꯤꯡꯗꯣ ꯃꯣꯏ ꯑꯗꯨꯝ ꯏꯁꯤꯡ ꯖꯥꯔ ꯊꯝꯕꯗꯣ ꯊꯝꯃꯦ ꯑꯗꯨ ꯑꯣꯏꯇꯥꯔꯁꯨ ꯑꯩꯈꯣꯏ ꯏꯁꯤꯡ ꯃꯆꯥ ꯊꯛꯅꯤꯡꯉꯥꯏꯕꯨꯗꯤ ꯄꯨꯏꯌꯦ ꯑꯩꯈꯣꯏ ꯏꯁꯥꯅ
ꯑꯣ ꯃꯣꯏ ꯖꯥꯔ ꯑꯣꯏꯅ ꯄꯤꯕ ꯃꯆꯥꯗꯣ ꯄꯤꯗꯦꯕꯀꯣ ꯄꯤꯀꯦꯠꯇ?
ꯄꯤꯗꯦ ꯀꯩꯅꯣ ꯖꯥꯔ ꯑꯣꯏꯅ ꯑꯩꯈꯣꯏꯒꯤ ꯇꯦꯞ ꯇꯧꯔꯒ ꯊꯝꯃꯒ ꯑꯃ ꯑꯗꯨꯝ ꯌꯥꯕꯤꯗꯣ ꯑ ꯑꯗꯨꯃꯥꯏꯅ ꯇꯧꯋꯦ ꯑꯗꯒꯤꯗꯤ ꯑꯗꯨꯅ ꯑꯗꯨꯝ ꯑꯩꯈꯣꯏ ꯆꯥꯛ ꯀꯩꯀꯥ ꯊꯣꯡꯅꯩꯌꯦꯕꯀꯣ ꯍꯥꯏꯗꯤ ꯏꯁꯤꯡ ꯏꯁꯤꯡꯗꯣ ꯑꯗꯨꯅ ꯑꯗꯨꯝ ꯑꯣꯏꯌꯦꯕ ꯑꯗꯨꯒ ꯊꯛꯅꯕꯒꯤꯗꯨꯅ ꯑꯩꯈꯣꯏꯅ ꯄꯨꯖꯕꯗꯨꯅ ꯊꯛꯑꯦ ꯑꯗꯨꯃꯥꯏꯅ꯫ ꯇꯧꯋꯦ ꯑꯗꯣ ꯑꯗꯨꯝ ꯄꯩꯁꯥꯗꯣ ꯑꯗꯨꯝ ꯌꯥꯕ꯭ꯔꯥꯅ ꯈꯜꯂꯦꯕꯀꯣ꯫
ꯍꯣꯏ ꯌꯥꯝꯕꯨ ꯌꯥꯝꯗꯦ ꯅꯪ ꯍꯥꯏ ꯄꯁꯥꯗꯨꯒꯗꯤ꯫
ꯑꯥ
ꯍꯧꯖꯤꯛꯀꯥꯟꯗꯤꯅꯦ ꯑꯗꯨꯝ ꯑꯇꯣꯞꯄ ꯏꯁꯄꯣꯠ ꯑꯃꯗ ꯌꯦꯡꯉꯨꯔꯁꯨꯅꯦ ꯑꯗꯨꯝ
ꯑꯗꯨꯝ ꯑ
ꯑꯗꯨꯃꯥꯏꯅ ꯍꯤ ꯅꯨꯡ ꯀꯩꯀꯥ ꯀꯩꯝ ꯌꯥꯎꯏ ꯅꯠꯇꯕꯗꯣ ꯑ ꯆꯨꯝꯅ ꯁꯨꯝ ꯆꯠꯄꯗꯪꯗꯕꯨꯅꯦ ꯃꯤ ꯑ ꯄꯣꯠ ꯑꯃꯥꯏꯅ ꯍꯥꯠ ꯑꯃ ꯑꯣꯏꯅ ꯂꯧꯒꯦꯕꯨ ꯍꯥꯏꯔꯁꯨ ꯀꯩ ꯍꯥꯏꯔꯁꯨ ꯂꯨꯄꯥ ꯂꯤꯁꯤꯡ ꯑꯅꯤ ꯃꯊꯛꯇꯤ ꯑꯗꯨꯝ ꯂꯣꯏ ꯍꯥꯏꯌꯦꯕ꯫ ꯑꯍꯨꯝꯅꯦꯅ ꯍꯥꯏꯕꯁꯨ ꯂꯩ꯫
ꯑ ꯀꯩꯅꯣ ꯇꯧꯋꯦ ꯑꯩꯈꯣꯏꯒꯤꯁꯨ ꯑꯗꯨꯗꯣ ꯑꯣꯏꯗꯤ ꯑꯣꯏꯗꯣꯏꯅꯦꯕ ꯑꯗꯨꯗ ꯃꯣꯏꯅ ꯄꯩꯁꯥꯗꯣ ꯍꯥꯏꯗꯤ ꯇꯥꯕꯤꯔꯛꯄꯒꯤ ꯑꯣꯏꯗꯨꯏꯅꯦꯕ꯫
ꯎꯝ ꯎꯝ
ꯑꯁꯦꯡꯕꯗ ꯃꯣꯏꯅ ꯍꯧꯔꯗꯤ ꯑꯗꯨꯝ ꯑꯅꯤꯗꯤ ꯍꯦꯜꯂꯤꯅꯦꯕ ꯀꯣ ꯑꯗꯨ ꯗ ꯁꯨꯝ ꯃꯊꯪꯗꯁꯨ ꯂꯥꯛꯑꯣ ꯈꯣꯠꯂꯣ ꯀ ꯑꯗꯨꯃꯥꯏꯅ ꯑꯗꯨꯝ ꯐꯖꯅꯕꯨꯗꯤ ꯋꯥꯔꯤ ꯁꯥꯟꯅꯔꯛꯕ ꯑꯣꯏꯕꯗꯣ꯫
ꯎꯝ-ꯎꯝ
ꯑꯗꯨꯃꯥꯏꯅ ꯇꯧꯋꯦ ꯑꯩꯈꯣꯏ ꯁꯤꯗ ꯂꯩꯃꯤꯟꯅꯕ ꯀꯩꯅꯣꯁꯦ ꯍꯥꯏꯔꯣ ꯍꯥꯏꯔꯣ ꯇꯣꯝꯊꯤꯟ ꯍꯥꯏꯁꯦ ꯎꯝ ꯄꯨꯡ ꯀꯌꯥꯗꯒꯤ ꯆꯪꯕ ꯌꯥꯗꯣꯏꯅꯣ ꯍꯥꯏꯗꯤ ꯃꯤ ꯅꯨꯡꯗꯥꯡ ꯂꯩꯔꯝꯕ ꯃꯤꯁꯨ ꯂꯩꯗꯣꯏꯅꯤꯗꯅꯀꯣ? ꯑ, ꯂꯩꯌꯦ ꯑꯗꯨꯗꯣ ꯁꯨꯃꯥꯏꯅ ꯇꯧꯋꯦ ꯑꯩꯈꯣꯏꯅ ꯑꯩꯈꯣꯏꯅ ꯆꯠꯄꯗꯣ ꯎꯝ ꯀꯩꯅꯣꯅꯦꯕ ꯐꯦꯕꯋꯥꯔꯤ ꯍꯧꯔꯛꯄꯗ ꯉꯥꯏꯔꯤꯕꯀꯣ ꯐꯦꯕꯋꯥꯔꯤꯒꯤ ꯗꯦꯠ ꯑꯥꯏꯠ ꯂꯥ ꯎꯝ ꯑꯥꯏꯠ ꯅꯥꯏꯟ ꯇꯦꯟ ꯁꯤꯐꯧꯒꯤ ꯃꯅꯨꯡꯗꯗꯤ ꯑꯣꯏꯕꯅꯦꯀꯣ ꯑꯩꯈꯣꯏꯅ ꯈꯤꯕꯗꯣ ꯐꯦꯕꯋꯥꯔꯤ ꯍꯧꯎꯇ ꯉꯥꯏꯕꯅꯤ ꯑꯗꯨꯅ ꯑꯃ ꯑꯩꯈꯣꯏ ꯂꯩꯆꯤꯟ ꯈꯤꯇꯪ ꯈꯤꯇꯪ ꯊꯥꯔꯤ ꯊꯥꯔꯤ ꯇꯧꯕꯗꯣ ꯅꯣꯡꯉꯥꯜꯂꯝꯗꯥꯏꯒꯤ ꯑꯗꯨꯒꯨꯝꯕꯗꯨꯣ ꯌꯦꯡꯅꯤꯡ ꯅꯤꯡꯕꯒꯤ ꯑꯩꯈꯣꯏꯁꯦ ꯆꯠꯄꯗꯤ ꯉꯟꯅ ꯄꯨꯡ ꯃꯔꯤ ꯁ꯭ꯋꯥꯏꯗꯒꯤ ꯀꯩꯅꯣ ꯑꯩꯈꯣꯏ ꯃꯌꯥꯝꯗꯣ ꯄꯥꯎ ꯐꯥꯎꯅꯔꯒ ꯀꯩꯅꯣ ꯇꯧꯔꯦ ꯀ꯭ꯋꯥꯀꯩꯊꯦꯜ ꯌꯧꯕꯗ ꯄꯨꯡ ꯃꯉꯥꯗꯤ ꯇꯥꯔꯦꯕꯀꯣ꯫ ꯀꯣ ꯃꯔꯤ ꯃꯔꯤ ꯃꯤ ꯂꯧꯈꯠꯅꯕꯒꯤ ꯑꯗꯨꯒ ꯀꯩꯅꯣ ꯉꯟꯅꯗꯤ ꯆꯠꯂꯦ ꯑꯗꯨꯗꯨꯒ ꯃꯣꯏ ꯅꯨꯡꯗꯥꯡ ꯃꯤ ꯂꯩꯕ ꯌꯥꯎꯕ ꯂꯩꯔꯝꯕꯒꯤ ꯏꯆꯦꯗꯨꯅ ꯅꯣꯏꯗꯣ ꯉꯥꯏꯍꯥꯛꯇꯪ ꯍꯥꯏꯗꯤ ꯑꯩꯈꯣꯏ ꯄꯨꯡ ꯀꯩꯅꯣꯗ ꯌꯧꯔꯦ꯫ ꯇꯔꯨꯛ ꯈꯔ ꯍꯦꯜꯂꯛꯄ ꯁꯨꯃꯥꯏꯅ ꯌꯧꯔꯦ ꯑꯗ ꯑꯩꯈꯣꯏꯅ ꯆꯠꯃꯤꯟꯅꯩꯁꯦ ꯏꯃꯥꯟꯅꯕ ꯑꯃ ꯃꯥꯁꯦ ꯊꯥꯡꯒꯥ ꯃꯆꯥꯗꯤ ꯑꯣꯏꯔꯒ ꯀꯩꯅꯣꯗ ꯎꯝ ꯀ꯭ꯋꯥꯀꯩꯊꯦꯜꯗ ꯃꯣꯏꯁꯦ ꯍꯣꯝꯀꯠꯂꯒ ꯂꯩꯕ ꯑꯃ ꯂꯩ ꯌꯥꯎꯋꯦ ꯅꯠꯇꯦ ꯍꯣꯝꯀꯠꯂꯒ ꯅꯠꯇꯦ ꯘꯔꯤꯗ ꯑꯣꯏ ꯃꯥꯜꯂꯦ ꯀ꯭ꯋꯥꯀꯩꯊꯦꯜ ꯅꯠꯇꯦ ꯑꯗꯨ ꯃꯥꯗꯣ ꯍꯥꯏꯗꯤ ꯀꯩꯅꯣꯗꯣ ꯎꯝ ꯑꯩꯈꯣꯏꯗꯣ ꯃꯣꯏꯗ ꯑꯣꯏꯅ ꯃꯣꯏꯒꯤ ꯃꯣꯏ ꯄꯨꯄꯨꯒꯤ ꯃꯌꯨꯝꯗꯣ ꯑꯗꯨꯗ ꯑꯣꯏꯅ ꯑꯩꯈꯣꯏꯗ ꯆꯪꯉꯦꯕꯀꯣ ꯉꯥꯏꯍꯥꯛ ꯉꯥꯏꯕꯒꯤ ꯑꯗꯨꯃꯥꯏꯅ ꯑꯗꯣ ꯑꯗꯣ ꯃꯣꯏ ꯑꯍꯤꯡ ꯂꯦꯛꯑꯝꯗ ꯇꯥꯔꯒꯗꯤ ꯑꯗꯨꯝ ꯉꯟꯅ ꯑꯗꯨꯝ ꯆꯠꯄ ꯌꯥꯏꯌꯦ ꯑꯗ ꯏꯆꯦꯗꯨꯅ ꯑꯩꯈꯣꯏꯗꯣ ꯑꯗꯨꯃꯥꯏꯅ ꯉꯟꯅ ꯂꯥꯛꯀꯅꯤꯗꯤ ꯈꯜꯂꯨꯗꯕꯒꯤ ꯅꯣꯏꯗꯣ ꯉꯥꯛꯇꯪ ꯍꯣꯔꯦꯟ ꯄꯨꯡ ꯇꯔꯦꯠ ꯃꯈꯥꯏ ꯁꯋꯥꯏꯗ ꯑꯣꯏꯅ ꯂꯥꯛꯑꯣ ꯑꯗꯨꯃꯥꯏꯅ ꯍꯥꯏꯌꯦꯕꯀꯣ꯫
ꯑꯥ
ꯑꯗꯨꯗꯒꯤ ꯑ ꯑꯌꯨꯛꯁꯨ ꯉꯟꯁꯨ ꯉꯜꯂꯤꯕꯅꯤꯅ ꯃꯣꯏ ꯆꯥꯎꯕ ꯆꯤꯡꯅ ꯆꯤꯡ ꯑꯃ ꯂꯩꯕꯅꯦꯕ ꯑꯗꯨꯝ ꯏꯟꯁꯇꯥꯗꯒ ꯔꯤꯜꯁ ꯑꯗꯨꯝ ꯎꯕꯅꯦꯕ ꯆꯤꯡ ꯃꯇꯣꯟꯗꯣ ꯀꯥꯈꯠꯂꯀꯥꯟꯗ ꯂꯣꯛꯇꯥꯛꯇꯣ ꯐꯖꯅ ꯎꯕꯅꯦꯕ ꯀꯌꯥꯝ ꯋꯥꯡꯒꯦ ꯑꯌꯥ ꯑꯩ ꯆꯠꯇꯤ ꯆꯠꯇ꯭ꯔꯤꯌꯦ ꯑꯗꯨꯗ ꯃꯣꯏꯅ ꯍꯥꯏꯕꯗ ꯑꯗꯨꯝ ꯒꯥꯔꯤ ꯊꯧꯒꯠꯄ ꯌꯥ ꯃꯥꯜꯂꯦ
ꯑꯣ ꯑꯣ ꯑꯣ
ꯑꯍ ꯊꯥꯏꯅ ꯑꯥꯔꯃꯤ ꯂꯩꯔꯝꯃꯦ ꯍꯥꯏꯌꯦ ꯑꯗꯨꯒꯨꯝꯕꯅ ꯂꯝꯕꯤ ꯐꯖꯅ ꯁꯦꯝꯕ ꯑꯣꯏꯕꯗꯣ ꯑꯥ ꯑꯥ ꯑ ꯑꯗꯨꯗꯨꯒꯤ ꯑꯗꯨꯃꯥꯏꯅ ꯑꯗꯨꯗ ꯑ ꯉꯥꯇꯪ ꯀꯣꯏꯔꯨꯕꯁꯨ ꯌꯥꯏꯌꯦ ꯈꯣꯠꯂꯦ ꯅꯣꯏꯗꯣ ꯑꯗꯨꯃꯥꯏꯅ ꯍꯥꯏꯔꯛꯑꯦꯕ ꯑꯗꯒꯤ ꯑꯩꯈꯣꯏꯅ ꯑꯗꯨꯗꯤ ꯆꯠꯂꯔꯣꯏꯁꯤꯗ ꯍꯥꯏꯗꯤ ꯑꯩꯈꯣꯏꯗꯣ ꯐꯖꯅ ꯎꯝ ꯀꯩꯅꯣ ꯂꯝꯗꯣ ꯈꯪꯗꯦꯕ ꯀꯣ ꯑꯗꯨꯒꯤ ꯆꯧꯔꯥꯛ__ ꯉ ꯍꯥꯏꯗꯤ ꯍꯣꯏ ꯒꯨꯒꯜ ꯀꯩꯀꯥ ꯃꯦꯞ ꯌꯦꯡꯉ ꯆꯠꯄꯕꯨꯗꯤ ꯌꯥꯏ ꯑꯗꯨꯕꯨ ꯆꯠꯂꯔꯣꯏꯁꯤꯗꯥꯅ ꯑꯈꯣꯏꯁꯦ ꯑ ꯆꯠꯇ꯭ꯔꯦ ꯀꯩꯅꯣꯗꯣ ꯍꯧꯖꯤꯛꯀꯤ ꯏꯃꯥꯟꯅꯕꯗꯨꯒꯤ ꯃꯣꯏ ꯀꯩꯅꯣ ꯃꯌꯨꯝꯗꯨꯗ ꯑꯣꯏꯅ ꯆꯪꯉꯒ ꯑ ꯆꯥ ꯀꯩꯀꯥ ꯂꯣꯜꯂꯒ ꯑꯩꯈꯣꯏꯁꯦ ꯕ꯭ꯔꯦꯛꯐꯥꯁꯁꯦ ꯃꯣꯏꯗ ꯑꯣꯏꯅ ꯇꯧꯊꯣꯛꯑꯦ ꯑꯁꯦꯡꯕꯩꯗꯤ ꯑꯩꯈꯣꯏꯖꯦ ꯇꯥꯛꯇ ꯇꯧꯒꯦꯅ ꯈꯟꯕꯅꯦꯕ ꯕ꯭ꯔꯦꯛꯐꯥꯁꯁꯦ ꯑꯗꯨꯗꯨꯒ ꯍꯧꯖꯤꯛꯀꯤ ꯅꯣꯏꯅ ꯃꯤ ꯂꯦꯛꯑꯗꯤ ꯉꯟꯅ ꯌꯧꯁꯟꯕꯗꯣ ꯃꯤ ꯇꯨꯝꯃꯝ ꯈꯣꯠꯄꯝ ꯇꯧꯔꯗꯤꯀꯣ ꯍꯣꯏ ꯍꯣꯏ ꯑꯗꯨꯗꯨꯒꯤ ꯑꯗꯨꯒ ꯅꯣꯏ ꯂꯥꯛꯑꯀꯥꯟ ꯆꯠꯈ꯭ꯔꯤꯔꯣ ꯃꯣꯏꯁꯨ ꯑꯥ ꯑꯗꯨꯗꯨꯒꯤ ꯑꯩꯈꯣꯏꯁꯦ ꯑꯗꯨꯝ ꯃꯣꯏ ꯀꯩꯅꯣ ꯆꯠꯂꯦꯕ ꯎꯝ ꯍꯧꯖꯤꯛꯀꯤ ꯑ ꯅꯣꯏꯗꯣ ꯂꯥꯛꯑꯣ ꯈꯣꯠꯂꯣꯅ ꯀꯧꯔꯛꯑꯦꯕꯀꯣ ꯀꯣ ꯑꯗꯩ ꯑꯩꯈꯣꯏꯁꯦ ꯆꯠꯂꯦ ꯑꯗꯨꯝ ꯏꯅꯛ ꯅꯛꯅꯩꯌꯦꯕꯀꯣ ꯍꯧꯖꯤꯛꯀꯤ ꯏꯃꯥꯟꯅꯕꯩ ꯃꯌꯨꯝꯁꯤꯒ ꯍꯧꯖꯤꯛꯇꯤ ꯃꯐꯝꯁꯤꯒ
ꯎꯝ
ꯑꯗꯨꯃꯥꯏꯅ ꯑꯈꯣꯏꯁꯦ ꯆꯠꯂꯦ ꯑꯗꯨꯒ ꯑ ꯀꯩꯅꯣ ꯇꯧꯋꯦ ꯑ ꯍꯤꯁꯦ ꯇꯣꯡꯉꯦ ꯃꯣꯏ ꯏꯃꯥꯗꯨꯒ ꯄꯥꯕꯨꯡꯗꯨꯒꯅ ꯍꯤꯁꯦ ꯊꯧꯔꯦꯕ
ꯎꯝ
ꯍꯤ ꯍꯣꯟꯕꯗꯣ ꯊꯧꯕꯥꯌꯦ ꯍꯣꯟꯕꯗꯣ ꯑ ꯑꯗꯨꯗꯨꯒ ꯉꯁꯥꯏ ꯂꯩꯔꯝꯃꯤꯁꯤꯡ__ ꯖꯦ ꯀꯩꯅꯣꯅꯦꯕ ꯎꯝ ꯁꯥꯎꯠ ꯃꯆꯥꯅꯦꯕꯀꯣ
ꯑꯣ
ꯃꯣꯏꯗꯣ ꯀꯩꯅꯣꯅꯦ ꯑ ꯁꯥꯟꯅꯕꯒꯤ ꯃꯅꯤꯄꯨꯔꯗ ꯃꯣꯏ ꯁꯥꯟꯅꯕꯒꯤ ꯇꯣꯔꯅꯥꯃꯦꯟ ꯂꯥꯛ__ ꯄ ꯖꯥꯠꯅꯦ ꯑꯗꯨꯗꯨꯗ ꯑ ꯂꯣꯛꯇꯥꯛꯇ ꯂꯦꯛꯅꯤꯡꯕꯒꯤ ꯃꯣꯏꯁꯦ ꯂꯦꯛꯑꯝꯕ ꯑꯣꯏꯕ
ꯎꯝ
ꯑꯗꯨꯗꯨꯒ ꯑꯃꯨꯛ ꯀꯩꯅꯣꯗꯗꯤ ꯀꯩꯕꯨꯜ ꯂꯝꯖꯥꯎ ꯌꯦꯡꯕ ꯆꯠꯇꯣꯏꯕ ꯃꯣꯏꯁꯦ ꯍꯧꯖꯤꯛꯀꯤ ꯀꯩꯅꯣꯁꯤꯗ ꯉꯟꯅꯗꯤ ꯆꯠꯇꯣꯏꯕ ꯃꯣꯏꯁꯨ ꯃꯣꯏ ꯂꯣꯏꯁꯜꯂ ꯂꯩꯔꯝꯃꯦ ꯑꯗꯨꯗꯨꯒ ꯑꯩꯈꯣꯏ ꯊꯝꯃꯝꯃꯦ ꯑꯗꯨꯗꯨꯒ ꯃꯣꯏꯁꯦ ꯑꯃꯨꯛ ꯉꯁꯥꯏ ꯑꯩꯈꯣꯏ ꯂꯥꯛꯄ ꯍꯤꯗꯨꯗ ꯃꯣꯏ ꯑꯃꯨꯛ ꯇꯣꯡꯉ ꯆꯠꯈ꯭ꯔꯦ
ꯑꯥ
ꯑ ꯑꯗꯨꯃꯥꯏꯅ ꯇꯧꯋꯦ ꯑꯗꯨꯗꯨꯒ ꯑꯗꯨꯝ ꯃꯣꯏ ꯏꯃꯥꯗꯨꯅ ꯃꯣꯏꯅ ꯀꯩꯀꯥ ꯇꯧ ꯆꯥꯏꯔꯝꯕ ꯀꯩꯀꯥꯗꯨꯅ ꯅꯣꯏ ꯉꯥꯛꯇꯪ ꯃꯄꯥꯟꯗ ꯐꯝꯃꯣ ꯃꯥꯡꯒꯣꯟ ꯄꯨꯔꯥ ꯌꯨꯝ ꯍꯥꯏꯔꯦ ꯌꯨꯝ ꯌꯨꯝ ꯃꯥꯡꯒꯣꯟꯒꯤ ꯇꯥꯏꯞꯇ ꯐꯖꯅ ꯃꯥꯡꯒꯣꯟ ꯌꯥꯎꯏ ꯑꯗꯩꯏ ꯌꯨꯝꯗꯣ ꯀꯥ ꯑꯍꯨꯝ ꯑꯣꯏꯌꯦꯕꯀꯣ ꯇꯨꯝꯕꯝ__ ꯀꯥ ꯑꯅꯤꯃ ꯑꯗꯨꯒ ꯃꯌꯥꯏꯗ ꯑꯩꯈꯣꯏꯒꯤ ꯑ ꯇꯦꯕꯜ ꯀꯩꯀꯥ ꯆꯧꯀ꯭ꯔꯤ ꯑꯗꯨꯒ ꯆꯥꯛꯈꯨꯝꯁꯨ ꯑꯗꯨꯝ ꯃꯌꯥꯏꯗ ꯑꯣꯏꯌꯦꯕ
ꯃꯣꯏꯁꯨ ꯑꯗꯨꯝ ꯂꯩꯕ꯭ꯔꯣ ꯑꯌꯨꯡ ꯅꯨꯡꯊꯤꯟꯗ
ꯏꯃꯥ ꯍꯣꯏꯗꯨꯔꯣ
ꯑꯥ
ꯂꯩꯇꯦ ꯃꯣꯏꯅ ꯑꯩꯈꯣꯏ ꯊꯤꯟ ꯊꯠ ꯊꯤꯜꯂꯝꯃꯦ ꯑꯗꯨꯒ ꯃꯣꯏ ꯑꯗꯨꯝ ꯍꯣꯔꯦꯟ ꯅꯣꯏ ꯆꯥꯕ ꯀꯩꯀꯥ ꯍꯥꯏꯗꯤ ꯑꯗꯨꯝ ꯍꯟꯕ ꯌꯥꯔꯦ ꯍꯥꯏꯔ ꯀꯥꯟꯗ ꯐꯣꯟ ꯇꯧꯔꯛꯑꯣꯀꯣ ꯐꯣꯟ ꯅꯝꯕꯔ ꯌꯥꯎꯕ ꯅꯠꯇ꯭ꯔꯥ ꯈꯣꯠꯄ꯭ꯔꯥ ꯑꯗꯨꯃꯥꯏꯅ ꯍꯥꯏꯔꯝꯃꯦ ꯌꯥꯎꯋꯦ ꯑꯗꯨꯃꯥꯏꯅ ꯍꯥꯏꯔꯒ ꯃꯣꯏꯗꯣ ꯑꯗꯨꯝ ꯆꯠꯈ꯭ꯔꯦ ꯃꯣꯏꯗꯤ ꯑ ꯀꯩꯅꯣ ꯑꯗꯨ ꯂꯣꯏꯁꯜꯂꯝꯃꯦꯕꯀꯣ ꯃꯣꯏ ꯍꯧꯖꯤꯛꯀꯤ ꯏꯃꯥꯗꯨꯅ ꯀꯩꯅꯣꯗꯣ ꯃꯣꯏꯅ ꯍꯥꯟꯅ ꯂꯩꯔꯝꯕꯁꯤꯡꯅ ꯆꯥꯏꯔꯝꯕ ꯈꯣꯠꯂꯝꯕ ꯀꯩꯀꯥꯗꯣ ꯑꯗꯨꯗꯣ ꯎꯝ ꯂꯣꯏꯁꯜꯂꯝꯃꯦ ꯑꯗꯨꯒꯤ ꯉꯥꯛꯇꯪ ꯑꯩꯈꯣꯏꯁꯦ ꯃꯄꯥꯟꯗ ꯐꯝꯃ ꯂꯩꯔꯦ ꯑꯗꯒꯤ ꯍꯧꯖꯤꯛꯀꯤ ꯃꯣꯏ ꯅꯟ ꯃꯅꯤꯄꯨꯔꯤꯁꯤꯡꯗꯣ ꯑꯗꯨꯗꯨꯒꯁꯨ ꯋꯥꯔꯤ ꯁꯥꯟꯅꯩꯌꯦ ꯑꯗꯨ ꯑ ꯑꯗꯨꯝ ꯀꯩꯅꯣꯗꯣ ꯀꯃꯥꯏ ꯇꯧꯋꯤ ꯈꯣꯠ__ ꯈꯣꯠꯂꯤ ꯑꯗꯩꯗꯤ ꯃꯣꯏꯗꯤ ꯍꯧꯖꯤꯛ ꯃꯣꯏꯗꯤ ꯀꯩꯅꯣꯅꯦ ꯆꯥꯛꯇꯣ ꯃꯁꯥꯅ ꯊꯣꯡꯖꯕ ꯅꯠꯇꯦꯕ ꯃꯣꯏꯅ ꯉꯁꯥꯏꯒꯤ ꯀꯩꯅꯣꯗꯨꯅ ꯊꯣꯡꯉ ꯄꯤꯗꯣꯏꯅꯤꯗꯅ ꯑꯣ ꯆꯥꯛ ꯄꯤꯔꯛꯄꯩ ꯁꯔꯕꯤꯁꯁꯨ ꯂꯩꯕ꯭ꯔꯣ ꯑ ꯑꯗꯨꯃꯥꯏꯅ ꯄꯤꯕ ꯑꯗꯨꯒꯤ ꯑꯗꯨꯃꯥꯏꯟ ꯇꯧꯋꯦ ꯑꯗꯒꯤꯗꯤ ꯈꯪ ꯋꯥꯁ ꯔꯨꯝꯒꯨꯝꯕꯗꯤ ꯅꯥꯟꯕ꯭ꯔ ꯑꯥ ꯋꯥꯁꯔꯨꯝꯒꯨꯝꯕ ꯑꯗꯨꯝ ꯅꯥꯜꯂꯦ
ꯎꯝ
ꯎꯝ ꯐꯖꯅ ꯑꯗꯨꯝ ꯅꯨꯡꯉꯥꯏ
ꯑꯣ ꯑꯗꯨꯅꯦ ꯑꯩꯖꯨꯅꯦ ꯅꯍꯥꯟꯗꯒꯤ ꯃꯣꯏꯒꯤ ꯑꯗꯨꯝ ꯍꯥꯏꯗꯤ ꯍꯥꯏꯅꯕ ꯑꯗꯨꯗ ꯑꯩꯅ ꯑꯗꯨꯝ ꯆꯠꯂꯒ ꯕꯨꯛꯄꯨ ꯇꯧꯔꯕꯨꯗꯤ ꯌꯥꯕꯨꯗꯤ ꯌꯥꯏ ꯑꯗꯣꯏꯖꯨ ꯍꯥꯟꯅ ꯈꯪꯉꯒ ꯍꯥꯏꯅꯔꯒ ꯆꯠꯄꯗꯨꯅꯗꯤ ꯅꯨꯡꯉꯥꯏꯗꯅꯀꯣ
ꯀꯩꯅꯣ ꯈꯛ ꯆꯠꯂꯨꯕ ꯑꯝꯗꯥ ꯍꯪꯇꯣꯛꯑꯒꯅ ꯍꯣꯏ ꯍꯣꯏ ꯃꯥꯅꯦ ꯄꯩꯁꯥ ꯀꯩꯀꯥ ꯑꯣꯏꯔꯖꯨ ꯑꯔꯦꯟꯖ ꯇꯧꯕꯥ ꯈꯣꯠꯄꯗꯣ ꯎꯝ ꯑꯩꯈꯣꯏꯁꯨ ꯀꯩꯅꯣꯅꯦ ꯍꯥꯏꯗꯤ ꯑꯩꯈꯣꯏꯁꯦ ꯁꯤꯗꯥ ꯂꯩꯃꯤꯟꯅꯕ ꯅꯣꯏ ꯁꯤꯗꯒꯤ ꯄꯨꯀꯥꯔꯤꯗꯣ ꯄꯨꯂꯞ ꯍꯥꯏꯌꯔ ꯇꯧꯕ꯭ꯔ ꯑꯥ ꯌꯧꯕꯕꯧꯒꯤꯗꯣ ꯑ ꯅꯠꯇꯦ ꯑꯩꯈꯣꯏꯗꯣ ꯏꯃꯥꯟꯅꯕꯗꯣ ꯂꯥꯏꯟꯗ ꯆꯠꯄ ꯅꯠꯇꯦ ꯏꯃꯥꯟꯅꯕꯗꯣ ꯒꯥꯔꯤ ꯑꯆꯧꯕ ꯂꯩꯌꯦꯕꯀꯣ ꯑ ꯃꯥꯏ ꯒꯥꯔꯤꯗ ꯑꯗꯨꯝ ꯆꯠꯂꯦ ꯑꯩꯈꯣꯏ ꯃꯥꯏ ꯒꯥꯔꯤ ꯂꯩꯕꯩ ꯌꯥꯝ ꯅꯨꯡꯉꯥꯏꯔꯦ ꯀꯣꯏꯕ ꯈꯔ ꯆꯠꯂꯦ ꯍꯣꯏ ꯍꯣꯏ ꯑꯗꯨꯗꯤ ꯑꯩ ꯀꯩꯅꯣ ꯇꯧꯔꯒꯦ ꯑꯃꯨꯛꯅꯦ ꯆꯠꯂꯝꯗꯥꯏ ꯈꯣꯂꯝꯗꯥꯏ ꯌꯧꯔꯒ ꯅꯪꯉꯣꯟꯗ ꯑꯀꯨꯞꯄꯗꯣ ꯑꯃꯨꯛ ꯐꯣꯟ ꯅꯝꯕꯔ ꯀꯩꯀꯥꯗꯣ ꯑꯃꯨꯛ ꯍꯪꯉꯖꯨ ꯍꯪꯉꯛꯑ ꯍꯣꯏ ꯍꯣꯏ ꯍꯣꯏ ꯌꯥꯏꯌꯦ ꯌꯥꯏꯌꯦ
ꯎꯝ ꯎꯝ ꯊꯝꯃꯦ ꯊꯝꯃꯦ
ꯍꯣ ꯍꯣ ꯍꯣꯏ